ꯍꯜꯂꯣ ꯍꯣꯏ ꯇꯔꯦ ꯎꯝ
ꯍꯧꯒꯠꯈ꯭ꯔꯕ꯭ꯔꯣ
ꯎꯝ ꯍꯧꯒꯠꯈ꯭ꯔꯦ
ꯑꯣ
ꯆꯠꯆꯔꯕꯣ
ꯆꯥꯛ ꯆꯥꯗ꯭ꯔꯤꯌꯦ ꯊꯣꯡꯕꯗꯤ ꯂꯣꯏꯔꯦ ꯑꯗꯣ ꯉꯁꯤ ꯑꯩ ꯑꯩꯈꯣꯏꯒꯤ ꯏꯆꯦ ꯈ꯭ꯋꯥꯏꯗꯒꯤ ꯑꯆꯧꯕ ꯅꯨꯄꯤꯒꯤ ꯑꯉꯥꯡꯒ ꯁꯟꯗꯣ
ꯎ
ꯂꯥꯛꯀꯦ ꯇꯧꯕ ꯎꯝ ꯎꯝ ꯎꯝ ꯑꯗꯨ ꯂꯥꯛꯀꯦ ꯇꯧꯕ ꯑꯗꯨꯒꯤ ꯑꯩꯈꯣꯏ ꯆꯥꯛ ꯆꯥꯃꯤꯟꯅꯁꯦ ꯑꯗꯨꯗꯤ ꯍꯥꯏꯅ ꯉꯥꯏꯔꯒ ꯂꯩꯌꯦ ꯑꯩ ꯉꯁꯤ ꯆꯦꯛꯀꯥꯞ ꯂꯩꯕ ꯍꯣꯁꯄꯤꯇꯥꯜ ꯑꯃꯨꯛꯀꯛ ꯆꯥꯅꯤꯡꯉꯥꯏ ꯂꯩꯕꯀꯣ
ꯎꯝ ꯍꯧꯖꯤꯛ ꯍꯧꯖꯤꯛꯀꯥꯟ ꯃꯥꯁꯨ ꯀꯩꯅꯣꯗ ꯂꯩꯀꯣ ꯏꯝꯐꯥꯜꯗꯀꯣ
ꯍꯣꯏ ꯁꯤꯗ ꯂꯩꯕꯅꯦ ꯃꯥ ꯁꯨꯝ ꯑꯗꯨ ꯑꯩ ꯉꯁꯤ ꯏꯄꯥ ꯀꯣꯜ ꯇꯧꯔꯛꯑꯦ ꯏꯄꯥ ꯀꯣꯜ ꯇꯧꯔꯛꯑꯦ ꯉꯔꯥꯡꯁꯨ ꯀꯣꯜ ꯇꯧꯔꯛꯑꯦ ꯃꯥꯁꯦ ꯑꯩꯒꯤ ꯅꯝꯕꯔ ꯂꯩꯇꯦ ꯍꯥꯏꯅ ꯃꯥꯁꯦ ꯑꯩꯒꯤ ꯅꯝꯕꯔ ꯐꯪꯗꯦ ꯍꯥꯏꯅ ꯏꯆꯦꯉꯣꯟꯗ ꯍꯥꯏꯔꯛꯄ ꯃꯥꯜꯂꯦ ꯆꯦ ꯎꯝ ꯆꯨꯝꯄ ꯑꯩꯉꯣꯟꯗ ꯍꯥꯏ ꯑꯗꯨ ꯆꯨꯝ ꯑꯩꯈꯣꯏꯅ ꯑꯩꯕꯨ ꯀꯣꯜ ꯇꯧꯔꯒ ꯏꯁ ꯏꯄꯥꯕꯨ ꯀꯣꯜ ꯇꯧ ꯅꯪꯕꯨ ꯀꯣꯜ ꯇꯧꯅꯤꯡ ꯍꯥꯏꯌꯦ ꯍꯥꯏꯕ ꯉꯥꯡꯗꯣ ꯑꯩꯅ ꯀꯣꯜ ꯇꯧꯔꯛꯑꯒ ꯋꯥꯔꯤ ꯁꯥꯟꯅꯩ ꯑꯗꯨ
ꯏꯄꯥꯁꯦ ꯌꯨꯝ ꯌꯨꯝꯗ ꯂꯩꯔꯦ ꯍꯧꯖꯤꯛꯤ ꯃꯥꯁꯦ ꯉꯔꯥꯡꯗꯒꯤ ꯂꯥꯛꯑꯅ ꯑꯃꯨꯛ ꯀ ꯍꯥꯏꯕꯀꯣ
ꯎꯝ
ꯁꯪꯁꯥ ꯑꯀꯪꯕ ꯑꯗꯨꯗꯒꯤ ꯄꯨꯔꯛꯔꯒ ꯆꯥꯏ ꯍꯛꯏꯅꯦ ꯃꯥꯁꯦ
ꯎꯝ ꯑꯗꯨ ꯑꯗꯨꯒ ꯀꯔꯤ ꯀꯔꯤ ꯍꯥꯏꯅꯃ
ꯀꯔꯤ ꯀꯔꯤꯗꯤ ꯍꯏꯗꯤꯗ ꯑ ꯏꯃꯥꯒꯤ ꯃꯔꯥꯝꯗꯨꯔꯥ ꯏꯃꯥꯒꯤ ꯃꯔꯝꯁꯦ ꯃꯥꯁꯨ ꯉꯥꯎꯈ꯭ꯔ ꯃꯥꯜꯂꯦꯗ ꯍꯥꯏꯕꯗꯤ ꯏꯃꯥꯁꯦ ꯊꯥꯖꯕ ꯉꯝꯗꯕ ꯃꯥꯜꯂꯦꯗ ꯃꯥꯁꯦ ꯃꯔꯪ ꯍꯪꯆꯤꯠ꯭ꯔꯥ ꯀꯣ ꯇꯧꯔꯛꯦ ꯍꯥꯏꯌꯦꯦ ꯏꯄꯥꯕꯨ ꯀꯣ ꯇꯧꯔꯔꯒ ꯏꯄꯥ ꯅ ꯂ ꯀꯣ ꯍꯥꯏꯔꯒ ꯈꯪꯗ꯭ꯔꯔꯤꯅꯦ ꯈꯪꯗ꯭ꯣꯏꯅꯦ ꯑꯗꯨꯝ ꯍꯥꯏꯌꯦꯕ ꯑꯗꯨ ꯏꯄꯥꯅ ꯃꯥꯁꯦ ꯂꯥꯛꯅꯤꯡꯕ꯭ꯔꯥ ꯍꯥꯏꯔꯒ ꯀꯣ ꯑꯗꯨ ꯉꯔꯥꯡ ꯉꯔꯥꯡꯗꯣ ꯑꯌꯨꯛꯇ ꯀꯣꯜ ꯇꯧꯋꯦ ꯃꯥꯅ ꯏꯄꯥꯅ ꯃꯥꯕꯨ ꯀꯣꯜ ꯇꯧꯔꯒ ꯂꯥꯛꯑꯣ ꯍꯥꯏꯔꯒ ꯑꯗꯨꯗꯤ ꯂꯥꯛꯈ꯭ꯔꯣ ꯍꯥꯏꯔꯒ ꯃꯥꯁꯦ ꯑꯁ ꯑꯩ ꯂꯥꯛꯔꯣꯏ ꯍꯥꯏꯕ ꯅꯠꯇ꯭ꯔꯣ ꯀꯣꯜ ꯇꯧꯔꯛꯀꯅꯨ ꯑꯗꯨꯝ ꯍꯥꯏꯌꯦ ꯍꯥꯏꯑ ꯑꯗꯨ ꯏꯄꯥꯁꯦ ꯈꯔ ꯁꯥꯎꯈ꯭ꯔ ꯃꯥꯜꯂꯦ
ꯎꯝ
ꯃꯥꯕꯨ ꯑꯗꯨꯝ ꯇꯧꯕ ꯁꯤꯕꯨ ꯀꯔꯤꯒꯤꯔꯥ ꯍꯥꯏꯅꯤꯨꯀꯣ ꯃꯥꯁꯦ ꯂꯛꯇꯕꯅꯁꯨ ꯐꯥꯏꯔꯅꯁꯨ ꯃꯔꯛ ꯃꯔꯛꯇ ꯑꯗꯨꯝ ꯍꯥꯏꯕ ꯑꯗꯨ ꯃꯥꯒꯤ ꯋꯥꯈꯜꯗ ꯗꯤ ꯅꯨꯡꯗꯤ ꯅꯨꯡꯉꯥꯏꯔꯣꯏꯗ
ꯑ ꯑꯗꯨꯝ ꯍꯥꯏꯕꯗꯤ ꯍꯌꯦ ꯑꯗꯨ ꯑꯗꯨ ꯑꯣꯏꯔꯁꯨ ꯃꯥꯁꯦ ꯂꯥꯛꯇ꯭ꯔꯗꯤ ꯌꯥꯗꯕ ꯑꯩꯒꯤ ꯏꯄꯥꯒꯤ ꯑꯩ ꯒꯤ ꯀꯟꯗꯤꯁꯟꯁꯦ
ꯑꯝ
ꯎꯝ
ꯎꯝ
ꯑ ꯑꯗꯨ ꯑꯗꯨ ꯑꯗꯨ ꯃꯥꯁꯦ ꯁꯤꯗꯁꯨ ꯂꯩꯅꯤꯡꯗꯕ ꯈꯨꯟꯗ ꯂꯩꯅꯤꯡꯕ ꯑꯗꯨꯝ ꯑꯗꯨꯝ ꯇꯔ ꯇꯧꯔꯗꯤ ꯑꯁ ꯌꯥꯔꯣꯏꯅꯦ ꯃꯥ ꯂꯥꯛꯑꯁꯨꯀꯣ
ꯎꯝ ꯑ ꯏꯃꯥ ꯍꯥꯏꯕ꯭ꯔꯥ ꯅꯪ ꯍꯥꯏꯕꯗꯤ
ꯎꯝ
ꯑ ꯍꯣꯏ ꯑꯗꯨ ꯂꯩ ꯂꯩꯅꯤꯡ꯭ꯔꯣ ꯂꯩꯔ ꯁꯅꯨ ꯑꯁꯤ ꯑꯦꯅꯤ ꯑꯗꯨꯝ ꯂꯩꯕ ꯌꯥꯏꯗ
ꯃꯣꯏ ꯏꯃꯥꯅ ꯍꯦꯛ ꯍꯜꯂꯛꯀꯦ ꯍꯥꯏꯔꯗꯤ ꯅꯣꯏꯅ ꯂꯩꯅꯤꯡꯅꯤꯡꯕ ꯃꯐꯝꯗ ꯂꯩꯌꯣ ꯍꯥꯏꯒꯅꯤ
ꯀꯔꯤꯁꯨꯨ ꯈꯥꯝꯕꯩ ꯌꯥꯔꯣꯏꯣꯏ ꯑꯩꯈꯣꯏ
ꯑꯗꯨꯕꯨꯗꯤ ꯑꯗꯨꯕꯨꯅꯤ ꯑꯗꯨ ꯑꯣꯏꯔꯁꯨꯀꯣ ꯃꯥꯁꯦ ꯑ ꯑꯩ ꯑꯩꯗ ꯑꯩ ꯑꯗꯨꯝ ꯐꯧ ꯐꯧꯁꯦ ꯀꯩꯅꯣ ꯇꯧꯕ ꯃꯇꯝꯗ ꯃꯥꯁꯦ ꯂꯥꯛꯅꯤꯡꯡ ꯑꯗꯨꯝ ꯂꯥꯛꯗꯤ ꯂꯥꯎꯅꯤꯡꯒꯨꯝ ꯇꯧꯕ ꯃꯥꯁꯦ ꯑꯩꯉꯣꯟꯗꯗꯤꯀꯣ ꯑꯗꯨꯒ ꯃꯥꯕꯨ ꯋꯥꯔꯤ ꯁꯥꯟꯅꯕ ꯂꯣꯏꯕ ꯀꯥꯟꯗ ꯑꯩꯒꯤ ꯏꯄꯥꯒꯨꯝꯕ ꯀꯔꯤ ꯀꯔꯤ ꯇꯧꯔꯁꯨ ꯂꯥꯛꯂꯣꯏ ꯑꯗꯨꯝ ꯍꯥꯏꯌꯦꯕꯀꯣ ꯃꯥꯁꯦ
ꯎꯝ
ꯑꯩꯉꯣꯟꯗꯗꯤ ꯃꯥꯁꯦ ꯀꯩꯅꯣ ꯃꯥꯒꯤ ꯃꯥꯅ ꯍꯥꯏꯕꯗꯣ ꯊꯥꯖꯗꯕ ꯑꯣꯣ ꯎꯝ
ꯅꯪꯉꯣꯟꯗ ꯍꯥꯏꯩꯕꯗꯣ ꯊꯥꯖꯗꯦ ꯍꯥꯏꯕ꯭ꯔꯥ
ꯑꯥ
ꯑ ꯈꯪꯗꯦ ꯃꯥꯁꯦ ꯀꯔꯤ ꯇꯕꯔ
ꯂꯣꯏꯅ ꯋꯥꯃ ꯀꯩꯅꯣ ꯇꯧꯕꯗꯣ ꯑꯩ ꯊꯥꯖ ꯊꯥꯖꯕ ꯉꯝꯗ꯭ꯔꯦ ꯑꯩ ꯑꯗꯨꯒ ꯑꯩ ꯑꯩꯒꯤ ꯏꯄꯥꯁꯨꯅꯤ ꯆꯞ ꯃꯥꯟꯅꯩ
ꯎꯝ ꯈꯪꯗ꯭ꯔꯦ ꯆꯇ ꯆꯔꯕꯅꯥ
ꯊꯣꯡꯗ꯭ꯔꯤꯗ
ꯍꯧꯖꯤꯛꯇ ꯍꯧꯒꯠꯄ꯭ꯔꯣ
ꯀꯨꯏꯕꯗꯤ ꯀꯨꯏꯔꯦ ꯑꯗꯣ ꯂꯥꯏꯛ ꯂꯩꯇꯕ ꯂꯥꯏꯛ ꯂꯥꯏꯛꯕꯨ ꯈꯔ ꯥꯏ ꯉꯥꯏꯕꯅꯤ ꯑꯩꯗꯤ
ꯀꯔꯤꯅ ꯊꯣꯡꯕ꯭ꯔꯣ ꯆꯠꯇꯦ ꯂꯥꯛꯗ ꯊꯣꯡꯕ꯭ꯔꯣ
ꯏꯟꯗꯛꯁꯟ
ꯑꯣ ꯏꯆꯦꯅ ꯂꯧꯕ꯭ꯔꯥ ꯏꯆꯦꯅ ꯂꯧꯕꯤꯕ꯭ꯔꯥ
ꯅꯪ ꯂꯧꯕꯗꯣ ꯂꯥꯁ ꯇꯥꯏꯝ ꯑꯩ ꯐꯠꯇ꯭ꯔꯦꯅ ꯍꯥꯏꯕꯗꯣ ꯑꯩ ꯁꯦꯝꯈ꯭ꯔꯦꯔꯤꯕ ꯎꯝ
ꯄꯩꯕ ꯌꯥꯕ꯭ꯔꯥ
ꯎꯝ
ꯎ ꯐꯩꯅꯦ ꯑꯗꯨꯗꯤ
ꯑꯗꯨꯃꯥꯏꯅ ꯇꯧꯔꯗꯤ ꯑꯗꯨꯃꯥꯏꯅ ꯇꯧꯔꯗꯤ ꯌꯥꯔꯔꯣꯏ ꯑꯩ ꯑꯩꯣꯏ ꯑꯩꯈꯣꯏꯒꯤ ꯏꯃꯥ ꯗꯥꯛꯇꯔꯖꯤ ꯀꯣ ꯑ ꯑꯁꯥꯡ ꯑꯁꯥꯡ ꯂꯥꯛꯇ꯭ꯔꯗꯤ ꯑꯩꯒꯤ ꯏꯃꯥꯅ ꯂꯥꯛꯔꯣꯏ ꯍꯥꯏ ꯍꯥꯏꯔꯗꯤ ꯁꯥꯡ ꯂꯥꯛꯇ꯭ꯔꯗꯤ ꯌꯥꯔꯣꯏꯕ ꯑꯩ ꯏꯄꯥꯁꯦ
ꯎꯝ
ꯋꯥꯃꯟꯕꯒꯤ ꯀꯩꯅꯣ ꯇꯧꯔꯅꯤ ꯃꯥꯁꯦ
ꯎꯝ ꯑꯗꯨꯅ ꯍꯥꯏꯕꯗꯤ ꯗꯤꯁꯦꯝꯕꯔ ꯐꯥꯎ ꯉꯝꯗꯦ ꯍꯥꯏꯕ꯭ꯔꯥ ꯉꯥꯏꯕ ꯗꯤꯁꯦꯝꯕꯔ ꯐꯥꯎꯁꯨ ꯉꯥꯏꯕ ꯉꯝꯗꯦ ꯍꯥꯏꯕ꯭ꯔꯥ ꯑꯗꯨ ꯅꯪ ꯍꯥꯏꯔꯗꯤ
ꯑꯩꯅ ꯈꯟꯕꯅꯤ ꯀꯩꯅꯣ ꯑꯗꯨ ꯀꯩꯅꯣ ꯈꯟꯕ ꯍꯣꯏ
ꯎꯝ ꯎꯝ
ꯑꯗꯨ
ꯃꯥꯁꯦ ꯎꯝ ꯃꯥꯁꯦ ꯅꯣꯏ ꯅꯣꯏ ꯅꯣꯏ ꯕꯨ ꯀꯣꯜ ꯇꯧꯔꯗꯤ ꯀꯩꯅꯣ ꯀꯩꯅꯣ ꯇꯧꯗꯦꯕꯀꯣ
ꯑꯗꯨꯒ ꯁꯣꯏꯗ ꯂꯩꯔꯗꯤ ꯑꯩꯁ ꯃꯥꯁꯦ ꯌꯥꯗ꯭ꯔꯦꯅꯦ
ꯑꯣ ꯍꯣꯏ ꯃꯥꯁꯨ ꯌꯥꯗ꯭ꯔꯦ ꯑꯩꯒꯤ ꯀꯟꯗꯤꯁꯟꯁꯦ ꯌꯥꯗ꯭ꯔꯦ ꯅꯪꯅ ꯂꯨꯍꯣꯡꯗ꯭ꯔꯗꯤ ꯑꯗꯨꯝ ꯍꯥꯏꯌꯦ ꯅꯪ ꯍ꯭ꯔꯣ ꯑꯗꯨꯒ ꯅꯨꯄꯤ ꯊꯤꯔꯒ ꯄꯨꯔꯛꯑꯗꯤ ꯐ ꯑꯩꯈꯣꯏ ꯅꯪ ꯂꯨꯍꯣꯡꯅꯅꯕ ꯇꯧꯕꯤꯔꯗꯤ ꯌꯥꯝ ꯐꯒꯅꯤ ꯍꯥꯏꯕ ꯑꯗꯨ ꯅꯪ ꯅꯪꯒꯤꯁꯨ ꯅꯨꯄꯤ ꯂꯩꯇ꯭ꯔꯤꯕ꯭ꯔꯣ
ꯂꯩ ꯐꯉꯗ ꯍꯧꯖꯤꯛꯀꯥꯟꯗꯤ ꯄꯩꯁꯥ ꯂꯩꯇ꯭ꯔꯗꯤ ꯅꯨꯄꯤ ꯐꯪꯉꯣꯏꯅꯦ
ꯅꯨꯄꯤ ꯂꯩꯔꯗꯤ ꯑꯗꯨꯝ ꯊꯤꯌꯣ ꯍꯥꯏꯕ ꯍꯥꯏꯌꯣꯅ ꯍꯥꯏꯕ ꯑꯃꯅ
ꯅꯨꯄꯤ ꯊ ꯑꯣꯏꯣꯏꯗ
ꯈꯪꯗ꯭ꯔꯦ ꯑꯩꯈꯣꯏ ꯀꯟꯗꯤꯁꯟꯁꯦ ꯎꯝ ꯁꯤꯁꯨ ꯂꯥꯛꯀꯅꯤ ꯍꯥꯏꯔꯒ ꯍꯧꯖꯤꯛ ꯐꯥꯎ ꯂꯥꯛꯇ꯭ꯔꯤꯅꯦ ꯑꯩꯈꯣꯏ ꯀꯔꯤ ꯇꯧꯁꯤꯔ ꯈꯪꯗ꯭ꯔꯦ
ꯎꯝ ꯑꯩ ꯏꯄꯥꯕꯨ ꯀꯩꯅꯣ ꯃꯥꯁꯦ ꯋꯥꯕꯒꯤ ꯑꯩꯃꯕꯨ ꯐꯖꯅ ꯋꯥꯔꯤ ꯋꯥꯔꯤꯗꯣ ꯁꯥꯕꯨꯗꯤ ꯁꯥꯈꯤꯕꯅꯤꯕ ꯑꯗꯨ ꯃꯇꯨꯡꯗꯁꯨ ꯑꯩ ꯑꯩꯉꯣꯟꯗ ꯑꯩꯉꯣꯟꯗ ꯍꯥꯏꯕ ꯇꯣꯉꯥꯟ ꯏꯄꯥꯉꯣꯟꯗ ꯍꯥꯏꯕ ꯇꯣꯉꯥꯟ ꯇꯉ ꯉꯁꯥꯏ ꯑꯩ ꯄꯥꯝꯖꯩ ꯁꯤꯒꯨꯝꯕ
ꯎꯝ ꯃꯥꯗꯤ ꯑꯩꯈꯣꯏ ꯌꯨꯝꯗ ꯂꯩꯕ ꯃꯇꯝꯗꯁꯨ ꯇꯣꯉꯥꯟ ꯇꯣꯉꯥꯟꯅ ꯑꯗꯨꯝ ꯍꯥꯏꯕꯤ ꯊꯥꯖꯕꯗꯤ ꯌꯥꯗꯤ ꯌꯥꯗꯕꯅꯤꯀꯣ ꯍꯧꯖꯤꯛꯀꯤ ꯆꯥꯛꯁꯨꯠ ꯆ ꯠꯈ꯭ꯔꯦ ꯑꯗꯨ ꯊꯥꯖꯕꯗꯤ ꯌꯥꯗꯤ ꯌꯥꯗꯦ ꯏꯄꯥꯅꯁꯨ ꯊꯥꯖꯕ ꯌꯥꯗꯕ ꯃꯥꯜꯂꯦꯗ ꯃꯥꯕꯨ ꯑꯩ ꯊꯥꯖꯗ꯭ꯔꯦꯅꯗꯤ ꯍꯥꯏꯌꯦ ꯃꯥꯁꯦ
ꯑꯁ ꯑꯗꯨꯗꯤ ꯑꯣꯛꯇꯣ ꯗ꯭ꯔꯥꯏꯚꯔꯕꯨ ꯑꯃꯨꯛꯀ ꯍꯩꯈ꯭ꯔꯁꯤꯔꯀꯣ ꯁꯤ ꯅꯨꯄꯥ ꯂꯥꯛꯇ꯭ꯣꯏꯅꯦ ꯅꯥꯟ ꯊꯔꯇꯤ ꯅꯏꯟ ꯊꯔꯇꯤ ꯏꯆꯦ ꯍꯥꯏꯈ꯭ꯔꯁꯤꯔ ꯇꯔꯥꯒꯨꯝꯕꯗ ꯂꯥꯛꯑꯣ ꯍꯥꯏꯅ ꯃꯥꯁꯨ ꯂꯥꯛꯇꯤ ꯂꯥꯛꯀꯅꯤ ꯍꯥꯏ ꯑꯗꯨ ꯑꯣꯏꯔꯁꯨ ꯍꯧꯖꯤꯛ ꯐꯥꯎ ꯂꯥꯛꯇ꯭ꯔꯤꯕ ꯑꯩꯈꯣꯏꯒꯤ ꯑꯉꯥꯡꯁꯦ ꯂꯥꯛꯀꯅꯤ ꯍꯥꯏꯕ ꯅꯨꯄꯥꯗꯣ ꯍꯖꯤꯕꯣ ꯂꯥꯛꯇꯔꯤꯕ ꯀꯣ ꯑꯗꯨ ꯑꯩꯈꯣꯏꯅ ꯑꯣꯛꯇꯣꯕꯨꯗꯤ ꯍꯩꯈ꯭ꯔꯕꯅꯦꯕ ꯀꯔꯤ ꯉꯄꯥꯝꯅꯤꯉ
ꯀꯧꯒꯨꯝꯕ ꯇꯧꯗ꯭ꯔꯣ
ꯀꯣꯜ ꯇꯧꯔꯒ ꯍꯥꯏꯈ꯭ꯔꯦ ꯃꯥ ꯍꯧꯖꯤꯛ ꯍꯧꯖꯤꯛ ꯂꯥꯛꯇ꯭ꯔꯅꯤꯅꯗꯤ ꯍꯥꯏꯕ ꯑꯗꯨ ꯍꯧꯖꯤꯛ ꯐꯥꯎ ꯂꯥꯛꯇ꯭ꯔꯤꯔꯤꯕ
ꯎ
ꯅꯣꯡ ꯆꯨꯕꯒꯤ ꯉꯁꯤꯀꯣ ꯅꯣꯡꯁꯦ ꯁꯨꯛꯁꯨꯨ ꯆꯨꯗꯕꯅꯦ ꯉꯁꯤꯃꯛꯇ ꯆꯨꯕ ꯎꯝ
ꯏꯆꯦꯒꯤ ꯃꯆꯥ ꯅꯨꯄꯥꯁꯨ ꯃꯆꯥ ꯌꯥꯝ ꯐꯠꯇꯦ ꯃꯁꯦ
ꯑꯉꯥꯡꯗꯨꯔꯣ
ꯍ ꯉꯥꯡꯗꯣ
ꯑꯥ
ꯃꯥ ꯁꯦ ꯀꯔꯤꯅꯣ ꯃꯣꯔꯦ ꯑꯩꯣꯏ ꯑꯁꯥꯄꯣꯠꯄꯤꯤ ꯆꯥꯕꯒꯦꯀꯣ ꯌꯥꯝ ꯐꯠꯇꯦ ꯑ ꯄꯣꯠ ꯆꯥꯒꯅꯨ ꯍꯥꯏꯔꯒ ꯑꯃꯨꯛꯀ ꯆꯥꯒꯅꯤ ꯑꯃꯨꯛꯀ ꯆꯥꯒꯅꯤ ꯑꯁꯤ ꯍꯣꯟꯗꯣꯛꯀꯅꯤ ꯎꯝ ꯌꯥꯗꯤꯀꯣ ꯎꯝ ꯑ ꯄꯥꯎꯗꯤ ꯀꯔꯤ ꯇꯧꯔꯒꯦ ꯍꯥꯏ ꯍꯥꯥ
ꯍꯥꯏꯦ ꯑ ꯄꯥꯁꯨ
ꯎꯝ
ꯗꯥꯏꯔꯦꯛ ꯃꯥ ꯍꯥꯏꯌꯦꯕ ꯑꯩꯉꯣꯟꯗ
ꯑꯣ ꯀꯔꯤ ꯍꯥꯏꯕꯤ
ꯍꯥꯏꯗꯤ ꯅꯨꯄꯤ ꯊꯤꯅꯤꯡꯉꯥꯏ ꯇꯧꯔꯣ ꯅꯠꯇ꯭ꯔꯗꯤ ꯌꯥꯔꯔꯣꯏ ꯑꯗꯨꯃꯥꯏꯅ ꯍꯥꯏꯕ
ꯍꯣꯏ ꯃꯥꯁꯦ ꯑꯗꯨꯝ ꯍꯥꯏꯌꯦ ꯍꯥꯏꯌꯦꯅꯦ ꯅꯪ ꯊꯤꯗ꯭ꯔꯗꯤ ꯌꯥꯗ꯭ꯔꯦ ꯑꯗꯨꯝ ꯍꯥꯏꯕ ꯃꯥꯁꯦ
ꯅꯣꯏꯅ ꯊꯤꯔꯗꯤ ꯑꯩꯒꯤ ꯏꯃꯥ ꯂꯥꯛꯇ꯭ꯔ꯭ꯔꯁꯨ ꯈꯔ ꯐꯔꯦ ꯑꯗꯨꯃꯥꯏꯅ ꯍꯥꯏꯕꯀꯣ
ꯍꯣꯏ
ꯑꯗꯨ ꯅꯥꯟꯁꯤ ꯅꯥꯟꯠꯁꯤꯤ ꯑ ꯏꯄꯥ ꯏꯄꯥ ꯏꯃꯥꯁꯨ ꯂꯥꯛꯇ꯭ꯔꯕ ꯅꯪꯁꯨ ꯊꯤꯗ꯭ꯔꯕ ꯑꯗꯨꯗꯤ ꯑꯩ ꯆꯥꯅꯤꯡꯕ ꯃꯐꯝ ꯆꯠꯀꯅꯤ ꯑꯗꯨꯃꯥꯏꯅ
ꯃꯥꯅꯨꯡꯁꯦ ꯅꯨꯡꯉꯥꯏ ꯇꯧ ꯃꯥꯂꯦ ꯌꯥꯝꯅꯀꯣ ꯑꯗꯨ ꯑꯦ ꯑꯩꯈꯣꯏ ꯍꯧꯖꯤꯛꯇꯤ ꯆꯥꯛ ꯆꯥꯕ ꯇꯧꯔꯒꯦ ꯁꯤꯀꯣ ꯂꯣꯏꯔꯒ ꯑꯗꯨ ꯅꯪꯒꯤ ꯅ ꯄꯥꯎ ꯐꯥꯕ ꯃꯇꯝꯗ ꯑꯗꯨꯝ ꯄꯥꯎ ꯐꯥꯎꯅꯁꯦꯀꯣ ꯃꯁꯤ ꯑꯩ ꯍꯣꯁꯄꯤꯇꯥꯜꯁꯨ ꯆꯠꯀꯅꯤ ꯑꯗꯨꯒꯤ ꯑꯩ ꯍꯜꯂꯛꯄ ꯃꯇꯝꯗ ꯍꯥꯏꯕꯤꯒꯦꯀꯣ ꯅꯪꯒꯤ ꯅꯦꯠꯋꯔꯛ ꯌꯥꯝ ꯐ ꯍꯧꯖꯤꯛ ꯅꯪꯅ ꯑꯗꯨꯝ ꯋꯥꯔꯤ ꯁꯥꯅꯤꯡꯕ ꯃꯤꯕꯨ ꯁꯥꯕꯤꯌꯨ ꯅꯨꯡꯉꯥꯏꯌꯦ ꯅꯪꯒꯤ ꯅꯦꯠꯋꯥꯛꯁꯤꯡ ꯉꯁꯤꯗꯤ ꯄ꯭ꯔꯣꯕ꯭ꯂꯦꯝ ꯑꯃꯠꯇꯁꯨ ꯂꯩꯇꯕꯒꯤ
ꯅꯣꯏ ꯀꯔꯤ ꯁꯪ ꯊꯣꯡꯅꯣꯁꯤ
ꯉꯥ ꯊꯣꯡꯅꯍꯜꯂꯦ ꯉꯥ ꯏꯆꯦꯅ ꯎꯝ ꯌꯥꯏ ꯀ
ꯍꯣꯏ ꯍꯣꯏ ꯐꯔꯦ ꯐꯔꯦ ꯑꯗꯨꯝ ꯐ꯭ꯔꯤ ꯐ꯭ꯔꯤ ꯂꯩꯕ ꯀꯥꯟꯗ